ꯍꯥꯂ ꯎꯝ ꯅꯨꯉꯥꯏꯔꯤꯌꯦ ꯅꯪꯗꯤ꯫
ꯅꯨꯉꯥꯢꯔꯤꯌꯦ ꯑꯩꯁꯨ꯫ ꯆꯥꯛ ꯆꯥꯔꯕ ꯆꯥꯗ꯭ꯔꯤꯗ꯫ ꯉꯟꯃꯟꯗ ꯑꯩ ꯆꯥꯛ ꯆꯥꯕ ꯍꯧꯖꯤꯛ ꯍꯟꯃꯟꯜꯂꯤꯗ ꯀꯩꯅꯣ꯫ ꯄꯨꯡꯆꯦ ꯑꯩꯗꯤ ꯕꯔ꯭ꯦꯛꯐꯥꯁ ꯀꯨꯝꯕ ꯇꯧꯔꯗꯤ ꯑꯗꯨꯝ ꯆꯥꯛ ꯇꯣ ꯌꯥꯝ ꯆꯡꯗꯦꯗ ꯆꯥꯅꯤꯡꯗꯦꯅꯀꯣ
ꯑꯣ꯫
ꯑꯣ ꯗꯨꯅꯦꯗ ꯀꯗꯧꯔꯃꯤꯅꯣ꯫ ꯑꯗꯨꯝ ꯑꯁꯤ ꯌꯨꯝ ꯃꯅꯥꯛꯇꯣ ꯑꯗꯨꯝ ꯍꯧꯖꯤꯛ ꯐꯥꯝꯂꯤꯝꯅꯤꯗ꯫
ꯎꯝ
ꯎꯝ ꯂꯝꯒꯤ ꯚ꯭ꯌꯨ ꯂꯣꯛꯇꯥꯛ ꯂꯦꯛꯀꯤ ꯚ꯭ꯌꯨꯗꯣ
ꯑꯥ
ꯑꯥ ꯂꯣꯛꯇꯥꯛꯂꯦꯛꯒꯤ ꯑꯁꯤ ꯆꯤꯡꯗꯣꯟ ꯐꯖꯕꯁꯤꯡꯗꯣ ꯑꯥ ꯌꯦꯡꯂꯒ ꯋꯦꯗꯔꯗꯨꯖꯤ ꯌꯦꯡꯉꯒ ꯀꯔꯤ ꯇꯧꯁꯤꯔꯥ ꯈꯜꯂꯤꯝꯅꯤꯗ꯫ ꯎꯝ ꯐꯩ ꯐꯩ ꯅꯣꯡꯒꯨꯝꯕ ꯇꯥꯗꯕ꯭ꯔꯥ꯫ ꯅꯣꯡꯗꯤ ꯉꯔꯥꯡ ꯐꯖꯅ ꯇꯥꯏꯌꯦ ꯑꯗꯨ ꯍꯧꯖꯤꯛꯇꯤ ꯀꯔꯤ ꯍꯥꯏꯁꯤꯔꯥ ꯌꯥꯝꯅ ꯀꯟꯅ ꯇꯥꯗꯕꯤꯗ ꯌꯥꯝꯅ ꯅꯨꯡꯉꯥꯏꯕꯖꯨꯀꯤ ꯇꯥꯡꯗꯣ ꯑꯥ ꯑꯥ ꯐꯣꯛ ꯂꯩꯕꯒꯨꯝꯅ ꯒꯨꯝ ꯈꯥ ꯇꯥꯕꯗꯣ ꯎꯝ ꯑꯗꯨ ꯇꯥꯥꯔꯤ ꯍꯧꯖꯤꯛ꯫
ꯎꯝ꯫
ꯑꯦ ꯅꯪꯗꯤ ꯀꯔꯤ ꯇꯧꯔꯤꯕꯣ ꯍꯧꯖꯤꯗꯤ꯫
ꯑꯩ ꯀꯩꯁꯨꯝ ꯇꯧꯗꯦ ꯆ꯭ꯔꯥꯆ ꯆꯪꯕ ꯂꯣꯢꯔꯒ ꯑꯗꯨꯝ ꯂꯩꯔꯤ ꯄꯣꯊꯥꯔꯦ꯫
ꯊꯔꯦ ꯎꯝ ꯆꯥꯛ ꯌꯦꯟꯁꯥꯡꯗꯤ ꯍꯣꯠꯅꯔꯕꯣ ꯅꯪꯕꯣ ꯆꯥꯛ ꯌꯦꯟꯁꯥꯡꯗꯤ ꯃꯦꯗꯥꯝꯅ ꯊꫭꯡꯉꯤ ꯑꯗꯨ ꯅꯪꯁꯨ ꯆꯥꯗ꯭ꯔꯤ ꯑꯗꯨꯗꯤ
ꯑꯥꯎ
ꯎꯝ ꯀꯔꯤ ꯌꯦꯟꯁꯥꯡ ꯀꯔꯤ ꯍꯣꯠꯅꯔꯤꯕ ꯃꯥꯗꯤ ꯑꯦꯟꯁꯥꯡ ꯀꯔꯤ ꯏꯟꯁꯥꯡ ꯍꯣꯠꯅꯔꯤꯕ ꯃꯥꯗꯤ ꯉꯁꯤꯗꯤ ꯃꯦꯔꯥꯃꯦꯁ ꯅꯦ ꯑ ꯃꯤꯔꯥꯃꯤꯁꯅꯦꯕ ꯃꯦꯔꯥꯃꯦꯁ ꯍꯥꯏꯕꯗꯤ ꯀꯔꯤ ꯍꯥꯏꯕ꯭ꯔꫭ ꯉꯥ ꯌꯥꯎꯗꯕ ꯉꯥꯔꯤ ꯌꯥꯎꯗꯕ ꯑꯆꯥ ꯑꯗꯨꯕꯨ ꯍꯥꯎꯕꯨ ꯍꯥꯎꯒꯤꯔꯣ
ꯍꯥꯎꯋꯤꯅꯦ
ꯍꯥꯎꯋꯤꯅꯦ ꯌꯥꯝꯅ ꯅꯪ ꯆꯥꯛ ꯍꯥꯟꯅ ꯆꯥꯔ ꯃꯥꯜꯂꯦꯀꯣ ꯑꯗꯨꯗꯤ
ꯆꯥꯡ ꯑꯃꯗ ꯆꯥꯏꯅ ꯑꯩꯈꯣꯏꯅ ꯆꯥꯕꯕꯨ ꯀꯌꯥꯝ ꯌꯥꯝ ꯆꯥꯒꯅꯤ
ꯅꯨꯄꯤꯁꯤ ꯌꯥꯝ ꯀꯦꯅ ꯅꯪ ꯀꯔꯤ ꯊꫭꯡꯉꯝꯃꯤꯅꫭ ꯈꯣꯏꯕꯨꯗꯤ ꯁꯤ ꯀꯔꯤ ꯍꯥꯏꯖꯦꯔꯥ ꯑꯣꯛꯁꯥꯒꯤ ꯑꯀꯪꯕꯗꯣ
ꯑꯥ ꯑꯥ
ꯑꯥ ꯑꯥ ꯑꯗꯨꯒꯤ ꯌꯦꯟꯁꯥꯡꯒ ꯃꯊꯦꯜꯗ ꯈꯔ ꯌꯥꯝꯃꯤ ꯊꯥꯡꯖꯤꯡꯒꯗꯣ
ꯎꯝ
ꯊꯥꯡꯖꯤꯡꯅ ꯁꯤꯡꯖꯨ ꯁꯤꯡꯖꯨ ꯁꯦꯝꯕ
ꯎꯝ
ꯃꯊꯦꯜ ꯑꯍꯨꯝ ꯑꯣꯏ ꯃꯊꯦꯜ ꯑꯍꯨꯝ ꯇꯧꯕꯤ ꯁꯦꯝꯂꯝꯃꯦ ꯍꯧꯖꯤꯛꯁꯦ
ꯎꯝ ꯐꯩ
ꯊꯥꯡꯖꯤꯡ ꯑꯃꯅꯥꯁꯤ ꯁꯤꯡꯖꯨ ꯑꯣꯏꯔꯦ ꯑꯗꯨꯒ ꯀꯔꯤ ꯍꯥꯏꯁꯤꯔꯥ ꯑꫭ ꯃꯁꯇꯥꯗꯀꯤ ꯃꯁꯇꯥꯠꯀꯤ ꯀꯔꯤꯍꯥꯏꯁꯤꯔ ꯃꯁꯇꯥꯠꯀꯤ ꯑꯀꯪꯕꯗꯣ
ꯎꯝ
ꯃꯁꯇꯥꯠꯀꯤ ꯑꯀꯪꯕꯒ ꯑꯗꯨꯒ ꯄꯣꯛꯀ ꯑꯀꯪꯕꯗꯣ
ꯎꯝ
ꯎꯝ ꯑꯗꯨꯒꯅ ꯒ꯭ꯔꯦꯚꯤꯒꯤ ꯁꯦꯝꯕꯗꯣ
ꯎꯝ ꯎꯝ
ꯑꯗꯨꯒꯤ ꯑꯃꯃ ꯑꯣꯏꯔꯦ ꯑꯗꯨꯒ ꯔꯔꯤꯌꯥꯁ ꯐꯃꯦꯟꯒꯤ ꯑꯃꯒ ꯈꯥꯃꯦꯟꯒꯤ ꯅꯥꯇꯔꯤ ꯍꯥꯏꯁꯤ꯭ꯔꯦ ꯈꯥꯃꯦꯟꯒꯤ ꯃꯍꯤ ꯑꯣꯏꯕꯗꯣ
ꯎꯝ ꯎꯝ
ꯑꯗꯨꯒ ꯑꯃꯨꯛꯀ ꯄꯥꯎ ꯀꯦꯗꯁꯨ ꯊꯝꯃꯤ ꯑꯀꯪꯕ ꯈꯛꯇ ꯑꯣꯏꯁꯦ ꯊꯝꯅꯤ ꯊꯝꯕꯗ ꯆꯥꯛ ꯆꯪꯗꯦꯕ ꯑꯗꯨ ꯈꯔ ꯊꯝꯗ꯭ꯔꯗꯤ
ꯂꯩꯇꯕ ꯃꯇꯝꯗꯗꯤ ꯀꯃꯥꯏꯅ ꯇꯧꯕ
ꯑꯀꯥꯡꯕꯗꯤ ꯑꯗꯨꯝ ꯊꯝꯃꯤꯗ ꯑꯩꯈꯣꯏꯗꯤ
ꯎꯝ
ꯌꯥꯝꯅ ꯆꯥꯕꯗꯤ ꯅꯠꯇꯦꯗ ꯆꯨꯝꯅ ꯈꯔ ꯆꯪꯒꯦꯗꯣ
ꯎꯝ ꯎꯝ ꯑꯍꯥꯎꯕ ꯈꯔ ꯌꯥꯎꯍꯧꯗ꯭ꯔꯗꯤ ꯆꯥꯕ ꯌꯥꯗꯦ ꯍꯥꯏꯕꯗꯨꯅꯦꯕ
ꯑꯣꯏꯣꯏꯅꯦ
ꯐꯥꯏ ꯐꯔ
ꯑ ꯇ ꯑꯅꯦ ꯑꯣꯏꯣꯏ ꯊꯟꯗꯅꯦ ꯏ ꯆꯤ ꯆꯤꯛꯄ ꯃꯐꯝꯗ ꯆꯖꯤꯛ ꯊꯣꯛꯂꯒ ꯂꯩꯔꯕꯅꯤꯅ ꯅꯪ ꯀꯣꯜ ꯇꯧꯔꯛꯅꯤ ꯑꯗꯨꯝꯗ ꯀꯣꯜ ꯀꯣ ꯇꯧꯕ ꯃꯇꯝꯗ ꯏꯇꯤꯛꯇꯤꯛ ꯂꯩꯕꯗꯣ ꯐꯥꯗꯧꯕꯀꯣ
ꯑꯥ
ꯑ ꯅꯍꯥꯟꯗꯤ ꯀꯔꯤ ꯀꯔꯤ ꯅꯪ ꯀꯔꯤ ꯀꯔꯤ ꯍꯧꯣꯠꯅꯔꯤꯕ꯭ꯔꯣ ꯍꯧꯖꯤꯛꯇꯤ ꯑ ꯑꯣꯏ ꯍꯥꯏꯕꯗꯤ
ꯑꯣꯖ ꯎꯒ
ꯍꯖꯒ ꯑꯠꯆꯥ ꯑꯆꯥ ꯑꯗꯨꯗꯤ ꯃꯦꯗꯥꯝ ꯍꯥꯏꯁꯤ꯭ꯔ ꯃꯤꯁ ꯍꯥꯏꯁꯤꯔ ꯑꯗꯨꯗꯤ ꯃꯤꯁꯥꯏꯕꯤꯌꯔꯥ
ꯎꯝ
ꯂꯥꯁꯇ ꯃꯤꯗꯥꯝꯕꯔꯝꯅꯪ ꯀꯣꯅꯪꯁꯨꯦ
ꯃꯦꯗꯥꯝꯅ
ꯃꯗꯝꯅ ꯆꯊ ꯑ ꯈꯥꯏꯕꯤ ꯑ ꯃꯤꯁꯦ ꯃꯤꯁꯅꯄꯁꯦ ꯑꯁ ꯌꯥꯝꯅ ꯍꯩꯔꯝꯃꯗꯧ ꯃꯥꯜꯂꯦ ꯅꯪꯁꯦ
ꯍꯥꯏꯊꯤꯗ ꯑꯩꯈꯣꯏ ꯋꯥ ꯉꯥꯡꯕ ꯍꯥꯏꯖꯗꯦ
ꯑꯁ ꯑꯗꯨꯗꯤ ꯅꯪ ꯆꯇ꯭ꯔꯥꯗꯣ ꯐꯥꯈ꯭ꯔꯣ ꯑꯗꯨꯗꯤ ꯅꯪ ꯍꯩꯗ꯭ꯔꯦ ꯍꯥꯏꯗꯤ
ꯎꯝ
ꯃꯤꯁꯄꯨ ꯍꯩꯖꯗꯦ ꯀꯔꯤꯒꯤ ꯃꯤꯁ ꯇꯧꯔꯣꯗꯨꯗꯤ ꯕꯅ ꯑꯃꯅꯤ ꯋꯥꯔꯤ ꯁꯅꯕꯅ ꯑꯃꯅꯤ ꯎꯝ ꯑꯗꯨꯅꯤ ꯑꯩꯅ ꯍꯥꯏꯔꯤꯁꯤꯅ ꯃꯤꯁ ꯑꯣꯏꯔꯗꯤ ꯅꯪꯅ ꯍꯩꯗꯨꯗꯤ ꯀꯃꯥꯏꯅ ꯇꯝꯒꯗꯕ꯭ꯔꯣ ꯑꯗꯨꯅꯤꯗ ꯋꯥꯗꯣ
ꯎꯝ
ꯅꯪ ꯅꯥꯍꯩꯗꯨꯗꯤ ꯁꯥꯇ꯭ꯔꯥꯗꯨ ꯐꯥꯕꯤꯔꯣ ꯑꯗꯨꯗꯤ ꯇꯨꯝꯗ꯭ꯔꯣ ꯑꯗꯨꯒꯤ ꯍꯥꯏꯕ ꯋꯥꯅꯤꯗ ꯑꯗꯨꯗꯤ ꯍꯩꯔꯝꯒꯅꯤ ꯁꯤꯅꯤꯕ ꯑꯩ ꯍꯥꯏꯕꯗꯤ ꯃꯤꯁ ꯑꯣꯏꯔꯗꯤ
ꯍꯩꯌꯦ ꯍꯩꯌꯦ
ꯎꯝ ꯑꯗꯨ ꯍꯥꯏꯌꯦ ꯍꯥꯏꯨꯕ ꯑꯗꯨꯗꯤ
ꯅꯪ ꯀꯩꯅꯣ
ꯅꯪ ꯀꯩꯅꯣ ꯇꯧꯕ꯭ꯔꯣ ꯀꯩꯁꯨ ꯇꯧꯗꯕ꯭ꯔꯣ ꯑꯩꯗꯤ ꯃꯥꯁꯇꯔ ꯇꯧꯔꯤꯌꯦ ꯃꯥꯁꯇꯔ ꯁꯤ ꯁꯦꯀꯦꯟ ꯁꯤꯃꯤꯁꯇꯔ ꯑꯣꯏꯔꯦꯖꯤ
ꯀꯅꯥ ꯍꯣꯅ
ꯎꯝ ꯀꯅꯥ ꯐꯣꯔꯅꯥꯕꯁꯤ ꯀꯩꯅꯣ ꯑꯩꯈꯣꯏ ꯇꯝꯅꯤꯡꯉ ꯐꯗ ꯀꯔꯤ ꯇꯝꯕ ꯐꯪꯗꯕꯒ
ꯎꯄꯥꯜ ꯂꯩꯂꯠꯇ꯭ꯔꯕ
ꯅꯪꯅ ꯇꯝꯅꯤꯡꯗꯦ ꯍꯥꯏꯕꯒꯤ ꯑꯣꯏꯔꯕꯝꯅꯤꯗ
ꯅꯠꯇꯦꯗ
ꯇꯣꯡ ꯇꯝꯅꯤꯡꯃꯝ ꯇꯝꯕ ꯀꯔꯤꯒꯤ ꯇꯝꯅꯤꯡꯗꯕ ꯀꯌꯥ ꯂꯩ ꯑꯗꯨꯒꯨꯝꯕ ꯀꯩꯕꯣ
ꯍꯧꯖꯤꯛ ꯏꯁꯥꯅ ꯁꯟꯗꯣꯛ ꯂꯝꯕꯤ ꯇꯥꯜꯂꯒ ꯇꯝꯗꯧꯗꯅꯅꯦ ꯎꯝ ꯅꯪꯁꯦ ꯌꯥꯝꯅ ꯇꯝꯅꯤꯡꯕ ꯀꯣ
ꯑꯥ
ꯑꯗꯨꯒ ꯈꯔ ꯅꯨꯡꯉꯥꯏꯇꯕ ꯀꯔꯤ ꯍꯥꯏꯁꯤꯔꯥ ꯐꯥꯏꯅꯥꯟꯁꯤꯌꯦꯜꯒꯤ ꯑꯣꯏꯕꯖꯥꯔꯣ ꯎꯝ ꯏꯆꯤꯟ ꯏꯅꯥꯎ ꯀꯌꯥ ꯂꯩꯕꯣ ꯅꯪꯕꯣ
ꯑꯍꯨꯝ ꯂꯩꯌꯦ
ꯅꯆꯤꯟ ꯅꯅꯥꯎ ꯑꯍꯨꯝ ꯑꯣꯏꯕ ꯅꯪꯅ ꯈ꯭ꯋꯥꯏ ꯑꯍꯟ ꯑꯣꯏꯔꯝ ꯑꯣꯏꯕ꯭ꯔꯣ
ꯑꯣ
ꯑꯪ ꯑꯗꯨꯅꯦ ꯅꯪꯒꯤ ꯋꯥꯔꯤꯗ ꯑꯩ ꯈꯪꯉꯦꯕ ꯑꯍꯟ ꯑꯣꯏꯗꯧ ꯃꯥꯜꯂꯦꯕ ꯅꯪꯁꯦ ꯑꯍꯟ ꯍꯥꯏꯕꯗꯤ ꯑꯩꯈꯣꯏ ꯅꯣꯏꯒꯤ ꯌꯨꯝꯗ ꯑꯍꯟ ꯂꯩꯕꯗꯣ ꯌꯨꯝꯒꯤ ꯑꯍꯟꯁꯤꯡ ꯈ꯭ꯋꯥꯏꯒꯤ ꯍꯥꯟꯅ ꯄꯣꯛꯄꯗꯣ
ꯎꯝ ꯎꯝ
ꯑꯗꯨ ꯁꯤꯗꯤ ꯒ꯭ꯌꯥꯟ ꯈꯔ ꯒ꯭ꯌꯥꯟ ꯇꯥꯕꯅꯤꯍꯦ
ꯇꯥꯕꯅ
ꯍꯥꯏꯕ ꯃꯔꯝꯗꯤ ꯏꯅꯥꯎꯅꯨꯄꯤꯁꯤꯡ ꯏꯅꯥꯎꯅꯨꯄꯥꯁꯤꯡ ꯀꯔꯤ ꯇꯧꯒꯗ꯭ꯔꯥ ꯑꯗꯨ ꯈꯟꯕꯗꯕꯅꯀꯣ
ꯎꯝ
ꯑꯩꯅ ꯍꯥꯏꯔꯤꯁꯤ ꯅꯪ ꯒ꯭ꯌꯥꯟ ꯇꯥꯔꯝꯅꯤꯀꯣ
ꯇꯥꯏꯌꯦ ꯇꯥꯏꯌꯦ
ꯇꯥꯏꯌꯦ ꯑꯩꯕꯨꯗꯤ ꯇꯣꯝꯕꯅꯦꯕ ꯑꯩꯗꯤ ꯑꯇꯨꯅꯦꯕ ꯑꯇꯣꯝꯕꯗꯤ ꯍꯥꯏꯔꯤ ꯈꯨꯗꯤꯡ ꯍꯥꯏꯕꯗꯤ ꯑꯇꯣꯁꯦ ꯐꯪꯕꯅꯦꯕ
ꯎꯝ
ꯆꯨꯝꯃꯦ ꯑꯩꯕꯨꯗꯤ ꯑꯗꯨꯝ ꯃꯣꯏꯅ ꯅꯤꯡꯉꯤ ꯈꯨꯗꯤꯡ ꯑꯄꯥꯝꯕ ꯈꯨꯗꯤꯡ ꯐꯪꯕꯅꯦ ꯑꯗꯨꯝ
ꯅꯪꯗꯤ ꯌꯥꯝ ꯍꯩꯅꯗꯤ ꯍꯥꯏꯔꯛꯏ ꯑꯩꯅ ꯍꯥꯏ ꯑꯩꯅ ꯑꯩꯅ ꯍꯩꯅ ꯍꯥꯏꯕꯒꯨꯝꯅ ꯅꯪꯅ ꯌꯥꯝꯅ ꯍꯩꯅ ꯍꯥꯏꯔꯛꯏꯅ
ꯆꯨꯝꯗꯔꯥ
ꯆꯨꯝꯗꯔ ꯍꯣꯏ ꯑꯗꯨꯕꯨꯗꯤ ꯆꯨꯝꯃꯦ ꯎꯝ ꯈꯣꯏ ꯑꯦꯛꯁꯄꯤꯔꯤꯌꯦꯟꯁ ꯂꯩꯔꯕꯅꯤꯗ ꯑꯩꯅ ꯅꯨꯄꯥ ꯑꯇꯣꯟꯕ ꯑꯣꯏꯕ ꯋꯥꯗ ꯑꯩꯈꯣꯏꯅ ꯅꯨꯄꯤꯅ ꯑꯇꯣꯝꯕꯤ ꯑꯣꯏꯕꯒꯤ ꯋꯥꯔꯗ ꯅꯣꯏ ꯌꯨꯝ ꯂꯩꯕꯁꯦ ꯑꯇꯣꯝꯕ ꯑꯦ ꯅꯠꯇꯦ ꯑꯍꯟ ꯑꯣꯏꯕꯁꯦ ꯅꯪ ꯅꯪꯅ ꯅꯨꯄꯤꯅ ꯍꯜꯂꯦ ꯍꯜ ꯍꯜ ꯍꯜꯂꯦꯀꯣꯗꯤ ꯑꯗꯨꯗꯤ
ꯑꯥꯎ
ꯑꯥꯎ ꯑꯗꯨ ꯅꯅꯥꯎ ꯅꯅꯥꯎꯅꯨꯄꯤ ꯅꯨꯄꯤ ꯀꯌꯥꯔꯣ ꯅꯨꯄꯥ ꯀꯌꯥꯔꯣ ꯅꯨꯄꯥ ꯑꯃꯅꯤ ꯅꯨꯄꯤ ꯑꯅꯤ ꯃꯌꯥꯏꯒꯤ ꯌꯥꯏꯃꯗꯤ ꯅꯨꯄꯤꯔꯣ ꯅꯨꯄꯥꯔꯣ
ꯅꯨꯄꯥ
ꯅꯨꯄꯥ ꯑꯩꯃꯥꯁꯦ
ꯎꯝ
ꯇꯣꯝꯕꯅ ꯅꯨꯄꯤ ꯑꯣꯏꯕ ꯑꯃꯨꯛꯀ
ꯎꯝ
ꯑꯣ ꯌꯥꯏꯃꯥꯕꯨꯗꯤ ꯅꯪ ꯐꯖꯅ ꯅꯨꯡꯁꯤꯔꯝꯃꯅꯤ ꯍꯥꯏꯗꯤ ꯅꯨꯄꯥ ꯑꯃꯒ ꯑꯣꯏꯕꯅꯤꯅꯀꯣ ꯅꯨꯄꯥ ꯑꯃꯈꯛꯇ ꯑꯣꯏꯕ ꯅ ꯅꯨꯡꯁꯤ ꯎꯝ ꯑꯗꯨꯒ ꯅꯨꯄꯥ ꯃꯈꯛꯇ ꯑꯣꯏꯕꯁꯦ ꯌꯥ ꯗꯦꯅꯦ ꯑꯗꯨꯅꯦ ꯑꯩꯅ ꯍꯦꯛ ꯍꯥꯏꯒꯦ ꯍꯥꯏꯗ ꯅꯪ ꯍꯥꯟꯅ ꯍꯥꯏꯔꯛꯑꯦ ꯅꯨꯄꯥ ꯑꯅꯤꯒꯨꯝꯕ ꯁꯨꯔꯗꯤ ꯐꯒꯗꯕꯅꯦ ꯅꯨꯄꯥ ꯑꯃ ꯑꯣꯏꯕꯁꯦ ꯑꯃ ꯑꯃꯗ ꯍꯥꯏꯗꯤ ꯂꯩꯗꯅ ꯑꯃ ꯁꯣꯏꯒ꯭ꯔ ꯑꯃ ꯁꯦꯝꯕ ꯌꯥꯕꯒꯤ ꯐꯤꯕꯝ ꯂꯩꯌꯦꯗ ꯑꯅꯤ ꯁꯨꯔꯗꯤ ꯁꯣꯀꯜꯁꯦ ꯆꯞ ꯃꯥꯟꯅ ꯍꯥꯏꯔꯛꯑꯦ
ꯑꯃ ꯈꯛ
ꯑꯃꯈꯛꯇ ꯂꯩꯔꯕꯅꯤꯅ ꯋꯥꯈꯟꯁꯨ ꯋꯥꯏ ꯍꯥꯏꯕ ꯍꯣꯏꯗꯤ ꯑꯍꯨꯝꯅꯦ ꯅꯨꯨꯄꯥ ꯑꯩꯕꯨꯗꯤ ꯍꯪꯉꯣꯏꯗ꯭ꯔꯣ ꯏꯆꯤꯟ ꯏꯅꯥꯎ ꯀꯌꯥ ꯂꯩꯑꯦꯗꯣ ꯑꯩꯅ ꯈꯠꯇ ꯍꯪꯉ ꯍꯪꯉ ꯂꯩꯔꯁꯤꯔꯣ
ꯈꯪꯗ꯭ꯔꯁꯨ ꯅꯪ ꯍꯥꯏꯔꯄ ꯀꯩꯗꯣꯅꯣ
ꯑꯩꯈꯣꯏꯗꯤ ꯏꯆꯤꯟ ꯏꯅꯥꯎ ꯀꯌꯥ ꯂꯩꯑꯦꯒ ꯍꯥꯏꯔꯒꯗꯤ ꯈꯔ ꯍꯥꯏꯅꯤꯡꯉꯦꯕ ꯑꯩ ꯀꯠꯇ ꯑꯩ ꯑꯩꯅ ꯑꯃꯨꯛꯀ ꯅꯪꯉꯣꯟꯗ ꯍꯪꯕꯅꯦ ꯑꯗꯨꯒ ꯍꯪꯕꯤꯌꯨ ꯍꯪꯕꯤꯌꯨ ꯍꯥꯏꯅꯀꯣ ꯍꯪꯕꯅꯦ ꯑꯩꯗꯤ ꯀ ꯊ ꯎꯝ ꯑꯩꯅ ꯈꯛꯇ ꯁꯦꯝꯃꯒ ꯂꯩꯌ ꯐꯣꯟ ꯐꯣꯟꯁꯦ ꯑꯩꯅ ꯑꯩꯅ ꯈꯛꯇ ꯉꯥꯡꯅ ꯂꯩ ꯑꯃꯒ ꯇꯥꯗꯧ ꯃꯥꯜꯂꯦ
ꯍ
ꯀꯥꯏ ꯇꯝꯃꯤꯅꯣꯕ
ꯑꯩꯔꯣ
ꯎꯝ
ꯎꯝ ꯑꯩꯗꯤ ꯑꯦꯝ ꯌꯨꯗ ꯇꯝꯂꯤꯌꯦ ꯑꯦꯝ ꯌꯨ ꯂꯩꯕꯁꯦ ꯃꯦꯝ ꯌꯨ ꯑꯦꯝ ꯌꯨ ꯅꯨꯡꯉꯥꯏꯕ꯭ꯔꯥ ꯑꯦꯝ ꯌꯨ ꯈꯪꯕ꯭ꯔꯣ
ꯑꯥ ꯈꯪꯉꯦ
ꯑꯥ ꯈꯪꯉꯦ ꯅꯨꯡꯉꯥꯏꯕ꯭ꯔꯕ ꯑꯩꯗꯤ ꯀ꯭ꯂꯥꯁ ꯆꯠꯇꯦ
ꯑꯣ
ꯑꯣ ꯑꯩꯕꯨꯣꯔꯝꯗꯤ ꯑ ꯑꯩꯗꯤ ꯀꯔꯤ ꯍꯥꯏꯁꯤꯔꯥ ꯃꯁꯥ ꯇꯝꯕꯁꯤꯗꯤ ꯀꯔꯤ ꯍꯥꯏꯁꯤꯔꯥ
ꯑꯁꯤ ꯃꯌꯨꯗ ꯇꯝꯕꯗꯨ ꯄꯤ ꯖꯤ ꯗꯤ ꯑꯦ ꯇꯤꯒꯤ ꯀ꯭ꯔꯣꯁ ꯑꯃ ꯀꯣ ꯐ꯭ꯔꯦꯟ ꯏꯝꯄꯣꯔꯦꯛꯁꯄꯥꯎ ꯈꯪꯕ꯭ꯔꯣ
ꯍꯥꯥ
ꯏꯝꯄꯣꯔꯠ ꯑꯦꯛꯁꯄꯣꯔꯠ ꯈꯪꯕ꯭ꯔꯣ
ꯑꯥ ꯑꯥ
ꯑꯥ ꯑꯥ ꯑꯗꯨꯗꯤ ꯍꯥꯟꯅ ꯑꯩ ꯍꯥꯟꯅ ꯇꯝꯕ ꯃꯥꯁꯇꯔ ꯇꯧꯗ꯭ꯔꯤꯉꯥꯏꯗꯀꯣ
ꯑꯣ
ꯑꯣ